ꯔꯣꯏꯕꯤ ꯑꯣꯏꯔꯁꯦ
ꯑꯁ ꯑꯩ ꯀꯔꯤ ꯇꯧꯁꯤꯔꯦ ꯈꯪꯗ꯭ꯔꯦ
ꯍ
ꯁꯨ ꯑꯩꯁꯨ ꯑꯩꯁꯨ ꯍꯦꯛ ꯂꯣꯏꯔꯒ ꯃꯦꯁꯦꯖ ꯊꯥꯅꯦꯕ
ꯑ ꯋꯥꯔꯦꯗ
ꯑ ꯌꯥꯝ ꯊꯨꯏꯅꯦ
ꯍ
ꯍꯥꯛꯇꯅꯦ
ꯍ
ꯅꯪ ꯀꯣꯃꯤꯁꯟ ꯇꯧꯗ꯭ꯔꯗꯤ ꯌꯥꯔꯣꯏ ꯎ
ꯅ ꯑꯩ ꯇꯧꯔꯤꯁꯦ ꯅꯪꯒꯤꯁꯨ ꯂꯥꯛꯏꯅꯦ ꯀꯩꯅꯣ
ꯍꯣꯏ ꯈꯪꯉꯦ ꯑꯗꯨ ꯑꯣꯏꯔꯁꯨ ꯑꯗ ꯈꯔ ꯍꯦꯟꯅ ꯐꯪꯅꯤ ꯑꯩꯒꯤ ꯎꯝ ꯐꯒꯤ ꯇꯧꯕꯅꯦ ꯅꯪ ꯑꯃ ꯈꯛꯇ ꯋꯥꯠꯂꯤꯀꯣ
ꯋꯥꯠ ꯅꯠꯇꯦꯗ ꯑꯃꯈꯛꯇ ꯅꯠꯇꯦ ꯌꯥꯝ ꯋꯥꯠꯂꯤꯗ
ꯃ ꯉꯁꯥꯏ ꯅꯪ ꯋꯥꯠꯂꯤ ꯍꯥꯏꯗꯏꯅꯦ
ꯑꯠꯇ ꯃꯤ ꯃꯉꯥ ꯇꯧꯋꯤ ꯍꯥꯏꯕꯅꯤ
ꯑꯣ
ꯍꯂꯂꯤꯗ
ꯃꯉꯥꯒꯨꯝꯕ ꯋꯥꯜꯂꯝꯒꯅꯦ ꯍꯧꯖꯤꯛ ꯇꯔꯨꯛꯀꯨꯝꯕꯀꯣ ꯃꯉꯥ ꯇꯔꯨꯛ
ꯑꯣꯝ ꯑꯁꯗꯣ ꯗꯣꯡꯉꯥꯏꯂꯣꯡ ꯄꯥꯎ ꯐꯥꯎꯅꯕ꯭ꯔꯥ ꯅꯨꯡꯉꯥꯏꯅꯤ
ꯑꯃꯇ
ꯑꯣꯝ ꯃꯥ ꯅꯨꯄꯤꯒꯤ ꯑꯣꯏꯅꯤꯡꯈ꯭ꯔꯦ ꯍꯥꯏꯔꯦ
ꯊꯔꯤꯒꯅꯣ ꯀꯗꯩ ꯇ ꯁꯤꯒꯤ ꯄꯥꯎꯁꯤꯗꯤ ꯑ
ꯕꯦꯔꯥꯅꯤꯅꯦ ꯁꯤꯒꯤ ꯋꯥꯔꯤꯁꯤꯗꯤ ꯁꯦꯡꯕꯒꯤꯔꯣ
ꯅꯠꯇꯦꯅ ꯐꯒꯤ ꯇꯧꯕꯅꯤꯅ ꯊꯧꯅꯗꯨꯒꯁꯨ ꯀꯨꯏꯕꯒꯤ ꯃꯥꯒ
ꯑꯥ ꯑ
ꯑ
ꯁꯤ ꯂꯣꯏꯔꯒ ꯆꯞ ꯆꯥꯔꯅꯤ ꯕꯣꯜ ꯍꯧꯕ
ꯑꯣ ꯀꯔꯤ ꯑꯩ ꯕꯥꯎ ꯌꯦꯡꯉ ꯑꯩꯁꯦ
ꯎꯝ
ꯐꯣꯟꯗ ꯀꯔꯤꯅ ꯑꯦ ꯋꯦꯕꯁꯥꯏꯠꯇ ꯌꯦꯡꯕꯅꯤꯅꯀꯣ ꯃꯣꯝ ꯁꯅꯦ꯭ꯔ
ꯎ
ꯑꯗꯣ ꯑꯁꯤ ꯑꯃꯨꯛꯀ ꯇꯧꯔꯅꯤ ꯑꯗꯨꯗ ꯇꯧꯔꯅꯤ ꯇꯧꯕꯅꯦꯕ ꯀꯔꯤꯅꯣꯅꯦꯍ
ꯂꯨ ꯈꯣꯟ ꯊꯣꯛꯄ꯭ꯔꯥ
ꯑ ꯍ ꯀꯟꯅ ꯇꯥꯕꯅꯦ
ꯃꯊ ꯑꯩ ꯐꯣꯟ ꯑꯅꯤ ꯄꯥꯏꯌꯦꯕꯀꯣ ꯑꯗꯨ ꯌꯦꯡꯅꯤꯡꯉꯥꯏ ꯍꯥꯏꯅ ꯂꯗꯤꯡ ꯈꯔ ꯁꯦꯝꯃ ꯃꯅꯤꯗ ꯁꯦꯝꯕ ꯂꯣꯏꯔꯦ ꯍꯧꯖꯤꯛꯇꯤ ꯊꯥꯕ ꯍꯧꯔꯦ
ꯅꯪ ꯅꯧꯅꯄꯥꯒꯤ ꯅꯧꯅꯄꯥꯒꯤ ꯌꯦꯡꯉꯣꯏꯗ꯭ꯔꯣ
ꯇꯨꯝꯃꯝꯃꯅꯤ ꯃꯥꯗꯤ
ꯑꯥ
ꯇꯨꯝꯈ꯭ꯔꯦꯕ
ꯑꯣ ꯅꯨꯡꯉꯥꯏꯅꯗꯤ ꯂꯩꯀꯣ ꯃꯗꯤ ꯑꯃꯁꯨ
ꯎꯝ ꯅꯨꯡꯉꯥꯏꯔꯦ ꯍꯥꯏꯕ ꯇꯥꯔꯦꯅꯦ
ꯍꯟꯗꯛꯇꯤ ꯀꯔꯤ ꯀꯔꯤꯁꯨ ꯑꯃꯨꯛꯀ ꯄꯥꯏꯗ꯭ꯔꯦꯀꯣ
ꯎꯝ ꯃꯄꯥꯟ ꯊꯣꯛꯇ꯭ꯔꯕꯅꯤꯅ ꯈꯔ ꯐꯔꯦ
ꯎꯝ ꯀꯔꯤꯅꯣ ꯑꯩꯈꯣꯏ ꯈꯨꯟꯗ ꯑꯩꯈꯣꯏ ꯌꯨꯝ ꯀꯔꯤꯅ ꯑꯩꯈꯣꯏ ꯏꯕꯒꯤ ꯃꯆꯥ ꯅꯨꯄꯥ ꯑꯃ ꯂꯩꯕꯗ ꯃꯣꯏꯒꯤ ꯀꯔꯤꯌꯥ ꯃꯔꯨꯞꯁꯤꯡ ꯑꯗꯨꯝ ꯇꯧꯔ ꯅꯨꯄꯥꯗꯣ
ꯑꯥ ꯑꯥ
ꯃꯥ ꯂꯩ ꯀꯔꯤꯔꯁ ꯑꯩ ꯉꯍꯪ ꯉꯥꯏꯍꯥꯛꯇꯪ ꯑꯩ ꯈꯨꯣꯟ ꯆꯠꯄꯗꯣ
ꯎꯝ
ꯑꯗꯨꯅ ꯑꯩ ꯂꯥꯛꯑꯀꯥꯟꯗ ꯑꯁ ꯀꯔꯤꯅ ꯀꯔꯤ ꯀꯔꯤꯁꯨ ꯀꯔꯤ ꯀꯔꯤ ꯑꯗꯨꯝ ꯄꯥꯏꯔꯒ ꯑꯗꯨꯝ ꯇꯧꯕꯅꯤꯅꯃꯣ ꯃꯥꯔ ꯃꯥꯦ ꯀꯂꯔꯗ ꯌꯃꯨ ꯑꯩꯈꯔꯕ
ꯎꯝ
ꯑꯉꯥꯡ ꯑꯣꯏꯔꯖꯨ ꯑꯍꯟ ꯑꯔꯤ ꯑꯔꯤꯕ ꯃꯥꯟꯕꯗꯣ ꯑꯗꯨꯒꯨꯝꯕ ꯄꯥꯏꯔꯗꯤ ꯑꯗꯨꯝ ꯇꯧꯋꯤꯗꯅ ꯑꯉꯥꯡ ꯑꯣꯏꯔꯤꯉꯩꯗ ꯑꯉꯥꯡ ꯑꯣꯏꯔꯛ ꯀꯥꯟꯗ
ꯑꯥ
ꯑꯗꯨꯒꯤ ꯇꯧꯈ꯭ꯔꯦꯕ ꯃꯥꯒꯤ ꯃꯄꯥ ꯑꯃ ꯃꯥꯁꯨ ꯆꯦꯟꯕ ꯑꯃ ꯉꯝꯗꯕꯗꯣ
ꯎꯝ
ꯑꯩꯉꯣꯟꯗ ꯅꯥꯍꯟ ꯀꯔꯤꯔ ꯃꯥꯅ ꯍꯟꯕꯗꯤ ꯃ ꯃꯣꯏ ꯃꯣꯏ ꯑ ꯀ꯭ꯂꯥꯁꯃꯦꯠꯅꯦꯅ ꯈꯟꯕ ꯃꯥꯜꯂꯦꯕ
ꯎꯝ
ꯑꯩꯉꯣꯟꯗ ꯇꯦꯛꯁ ꯊꯥꯔꯛꯄꯥ
ꯑꯩ ꯈꯪꯉꯤ ꯅꯪ ꯂꯤꯕꯤꯈ꯭ꯔꯦ ꯑꯗꯨꯒꯤ ꯋꯥꯔꯤꯁꯨ
ꯑꯩꯒꯤ ꯃꯤꯡꯗꯣ
ꯑꯥ ꯑꯥ
ꯂꯨꯡꯗꯣ ꯂꯧꯊꯣꯛꯑꯒ ꯂꯤꯌꯣ ꯍꯥꯞꯄ
ꯑꯣ ꯑꯥ
ꯑꯗ ꯃꯥꯗꯤ ꯂꯤꯌꯣꯅꯦꯅ ꯈꯟꯕ ꯃꯥꯜꯂꯦꯕ ꯑꯩꯉꯣꯟꯗ ꯇꯦꯛꯁ ꯊꯥꯔꯒ ꯑꯁ ꯄꯩꯁꯥ ꯈꯔ ꯌꯦꯡꯍꯧꯕꯤꯌꯣ
ꯎꯝ
ꯌꯥꯝ ꯗꯔꯀꯥꯔ ꯑꯣꯏꯕ ꯌꯥꯝ ꯃꯔꯨ ꯑꯣꯏꯕ ꯑꯗꯒꯤ ꯅꯪꯡꯅ ꯌꯦꯡꯍꯧꯗ꯭ꯔꯗꯤ ꯎꯄꯥꯏ ꯂꯩꯇ꯭ꯔꯦ ꯑꯩꯉꯣꯟꯗ ꯐꯅꯣ ꯅꯝꯕꯔ ꯑꯃ ꯊꯥꯔꯛꯄ
ꯎꯝ
ꯑꯩꯗꯤ ꯑꯩ ꯑꯩꯅ ꯈꯟꯕꯗꯤ ꯏꯃꯥꯟꯅꯕꯒꯩ ꯀꯔꯤꯔ ꯖꯣꯕ ꯇꯧꯔꯒ ꯑꯗꯨꯝ ꯑꯩꯉꯣꯟꯗ ꯃꯦꯁꯦꯁ ꯊꯥꯒꯅꯤ ꯊꯥꯒꯅꯤ ꯑꯩꯅꯗꯤ ꯈꯟꯕ
ꯑꯥ
ꯑꯗꯣ ꯀꯅꯥꯅꯣꯃ ꯍꯉ ꯍꯖꯥꯟꯗ ꯃꯥꯗꯣ ꯃꯥꯒꯤ ꯃꯤꯉꯥꯏꯕ
ꯑꯥ
ꯍꯁ ꯍꯩꯁ ꯑꯁꯤꯗꯤ ꯀꯔꯤꯔꯥ ꯑꯗꯨ ꯅꯠꯇ꯭ꯔꯣꯅ ꯑꯩꯅ ꯍꯧꯕ ꯍꯪꯕꯥ
ꯑ
ꯃꯥꯟꯅꯦ ꯃꯥꯟꯅꯦ ꯍꯥꯏꯕ
ꯅꯪ ꯑꯣꯏꯅ ꯏꯀꯥꯏꯔꯕ ꯑꯗꯨꯗꯗꯤ
ꯑꯩ ꯍꯣꯏ ꯑꯩꯗꯤ ꯀꯔꯤꯅ ꯏꯃꯥꯟꯅꯕꯅꯦꯅ ꯃꯤꯁ ꯑꯩꯖꯨ ꯑꯗꯨꯝ ꯊꯥꯔꯒ ꯂꯩꯕ ꯃꯥꯖꯨ ꯌꯥꯝ ꯏꯀꯥꯏꯕ ꯃꯥꯜꯂꯦꯕ
ꯑ
ꯕꯤꯔꯥꯟꯇ ꯃꯥ ꯑꯩꯉꯣꯟꯗ ꯑꯗꯨꯝ ꯂꯝꯕꯤꯗ ꯅꯥꯍꯟꯕꯨꯗꯤ ꯑꯗꯨꯝ ꯎꯕꯗꯤ ꯑꯡ ꯀꯔꯤꯔꯥ ꯌꯥꯝ ꯃꯥꯥꯟꯅ ꯑꯗꯨꯝ ꯀꯧꯔꯒ ꯑꯗꯨꯝ ꯔꯦꯁꯄꯦꯛ ꯑꯣꯏꯕꯗꯣ
ꯑ
ꯑꯗꯨꯝ ꯇꯧꯋꯦꯕ
ꯑ
ꯑ ꯍꯟꯗꯛꯁꯨ ꯑꯗꯨꯝ ꯇꯧꯕꯗꯤ ꯇꯧꯋꯦ ꯑꯗꯨ ꯑꯣꯏꯔꯁꯨ ꯑꯗꯨꯝ ꯍꯦꯛ ꯌꯦꯡꯔꯒ ꯀꯔꯤꯔꯥ ꯋꯥ ꯉꯥꯡꯕ ꯉꯝꯗꯕꯗꯣ
ꯑ
ꯑꯗꯨꯝ ꯇꯧꯋꯦꯕ ꯑꯩꯁꯨ ꯈꯔꯕꯨꯗꯤ ꯋꯥꯈꯟꯗꯗꯤ ꯈꯔ ꯂꯩꯔꯦꯕ
ꯂꯥꯏꯟ ꯑꯞ ꯍꯧꯈ꯭ꯔꯦ
ꯑꯥ
ꯌꯥꯝ ꯐꯥꯎꯈ꯭ꯔꯦꯕꯣ
ꯑꯧ ꯅꯣꯏꯒꯤ ꯃꯔꯥꯟꯅꯦ ꯁꯤꯗꯤ
ꯍꯦ ꯍꯦ ꯑꯦ ꯑꯩ ꯂꯣꯏꯅ ꯂꯤꯕꯤꯒꯦꯗ ꯀꯔꯤꯁꯨ ꯀꯅꯥꯅ ꯋꯥꯕꯤꯒꯅꯨ
ꯑꯁ ꯍꯟꯗꯛꯇꯤ ꯁꯤꯒ ꯁꯤꯒꯤꯖꯦ ꯈꯔ ꯊꯥꯖꯅꯕ ꯊꯥꯖꯅꯕ ꯑꯗꯨꯝ ꯑꯣ ꯈꯔ ꯂꯩꯈꯣ ꯂꯩꯕ ꯍꯧꯔꯦꯅꯦ
ꯀꯩꯒꯤꯅꯣ
ꯁꯤꯒꯤꯖꯦ
ꯑꯩꯁꯨ ꯑꯗꯨꯃꯥꯏꯅꯗꯤ ꯇꯧꯋꯤ ꯑꯗꯨ ꯑꯣꯏꯔꯁꯨ ꯇꯧꯕꯨ ꯇꯧꯔꯗꯤ ꯊꯨꯅ ꯇꯧꯔꯒ ꯂꯣꯏꯁꯤꯜꯂꯒꯦ ꯁꯤꯅꯤ ꯄ꯭ꯔꯣꯁꯦꯁꯤꯡ ꯑꯗꯨꯃꯥꯏ ꯆꯠꯂꯒꯁꯨ ꯀꯩꯅꯣ ꯇꯧꯅꯕ ꯍꯥꯏꯅꯀꯣ ꯂꯣꯏꯁꯤꯟꯍꯧꯕꯅ ꯐꯔꯦ ꯍꯥꯏꯅ ꯇꯧꯕꯅꯤꯗ
ꯑꯁ ꯉꯁꯥꯏ ꯅꯪ ꯑꯩꯉꯣꯟꯗ ꯋꯥꯆꯦꯞꯇ ꯀꯣꯜ ꯇꯧꯕꯗꯣ
ꯑꯥ
ꯑꯗꯨꯗ ꯑꯩ ꯅꯨꯄꯤ ꯑꯃꯒ ꯋꯥꯔꯤ ꯁꯥꯔ ꯂꯩꯕ
ꯑꯣ ꯀꯅꯥꯅꯣ
ꯄꯨꯔꯥ ꯕꯣꯁꯅꯤꯅꯦ ꯃꯥꯗꯣ
ꯀꯔꯤ ꯃꯤꯡ ꯀꯧꯒꯦ
ꯑꯁ ꯃꯤꯡꯗꯤ ꯑꯩꯖꯨ ꯈꯪꯗꯦ ꯈꯪꯗꯕ ꯃꯤꯅꯦꯕꯥ
ꯑꯩ ꯈꯪꯒꯗꯕ ꯃꯥꯜꯂꯤ ꯍꯣꯏ ꯌꯥꯝ ꯐꯥꯎꯕ ꯌꯥꯝ ꯂꯩꯕꯅꯦ
ꯑꯣ ꯒꯣꯜꯃꯩꯔꯥ ꯒꯣꯟꯃꯩꯔꯥ ꯃꯥꯒꯤ ꯁ꯭ꯔꯃꯦꯟ ꯁ꯭ꯔꯅꯦꯝꯗꯣ ꯑꯗꯨꯝ ꯑꯣꯏꯕꯅꯦ
ꯋꯥꯡ ꯍꯥꯏꯕ꯭ꯔꯥ
ꯍꯥꯥ
ꯄꯣꯟ
ꯅꯠꯇꯦ ꯃꯥꯒꯤ ꯁꯥꯔꯅꯦꯝꯗꯨ ꯒꯣꯟ ꯃꯩꯔꯥ ꯀꯔꯤꯔꯥ ꯍꯩꯕꯅꯦꯕ
ꯑꯥ
ꯄꯨꯔꯥ ꯕꯣꯁ
ꯑꯩ ꯑꯩꯒꯤ ꯑꯩꯒ ꯋꯥꯔꯤ ꯁꯥꯟꯅꯔꯤꯕ ꯅꯨꯄꯤꯁꯨ ꯌꯥꯝ ꯁꯥꯟꯅꯕ ꯅꯨꯡꯉꯥꯏꯌꯦ ꯑꯩꯩ ꯊꯥꯎꯂꯣꯡ ꯈꯣꯏꯒꯤ ꯀꯩꯅꯣ ꯅꯥꯏꯕꯔꯁꯅꯦ ꯍꯥꯏꯌꯦ ꯂꯣꯗ ꯑꯩꯈꯣꯏꯒꯤ ꯀ꯭ꯂꯥꯁꯃꯦꯠꯁꯨ ꯑꯣꯏꯔꯝꯃꯦꯕ ꯇ꯭ꯔꯤꯅꯤꯇꯤꯗ
ꯑꯩꯈꯣꯏꯒꯤ ꯑꯁ ꯀꯅꯥ ꯑꯣꯏꯗꯣꯏꯅ ꯑꯩ ꯈꯪꯉꯗ꯭ꯔꯣ
ꯑꯣ ꯈꯪꯒꯗꯕ ꯃꯥꯟꯗꯦ ꯈꯪꯉꯝꯕꯁꯨ ꯌꯥꯏ ꯀ꯭ꯂꯥꯁ ꯁꯥꯕꯦꯟꯗꯒꯤ ꯆꯠꯈ꯭ꯔꯦ ꯍꯥꯏ
ꯃꯤꯡꯗꯤ
ꯃꯤꯡꯗꯣ ꯔꯤꯡ ꯍꯦꯝꯌꯨ ꯀꯧꯕꯅꯦ
ꯑꯗꯨꯔꯤ
ꯑꯩ ꯐꯣꯇꯣ ꯊꯔꯛ ꯀꯦꯀꯣ
ꯑ
ꯑ ꯑꯗꯨꯝ ꯋꯥꯔꯤ ꯁꯥꯟꯕꯗꯤ ꯅꯨꯡꯉꯥꯏꯕꯅꯤ ꯗꯥꯏꯔꯦꯛ ꯗꯥꯏꯔꯦꯡꯅꯤ
ꯃꯥꯁꯦ ꯀꯔꯤ ꯇꯧꯔ ꯂꯩꯕ ꯁꯤꯗ ꯍꯧꯖꯤꯛ ꯍꯧꯖꯤꯛꯁꯨ ꯂꯩꯕ
ꯎꯝ ꯀꯩꯅꯣꯒꯤ ꯐꯤꯒꯤꯒꯨꯝꯕ ꯆꯠꯊꯕ ꯃꯥꯜꯂꯦ ꯇ꯭ꯔꯦꯅꯤꯡ ꯑꯃ ꯆꯠꯊꯕ ꯃꯥꯜꯂꯦ ꯖꯦꯅꯤꯝꯁ ꯃꯅꯥꯛꯇ ꯂꯩ ꯍꯥꯏ
ꯑꯣ
ꯋꯥꯔꯤ ꯁꯅꯥꯎ ꯃꯊꯪꯒꯤ ꯁꯟꯗꯦꯒꯨꯝꯕꯗ ꯆꯥꯔꯁꯠ ꯆꯠꯃꯤꯟꯅꯁꯦ ꯍꯥꯏꯅ ꯍꯥꯏꯕꯅꯤ
ꯎ ꯑꯁ ꯀꯔꯤ ꯑꯩꯈꯣꯏ ꯑꯩꯈꯣꯏ ꯀ꯭ꯂꯥꯁꯃꯦꯠ ꯋꯥꯥꯛꯗꯣ
ꯀꯅꯥ ꯍꯥꯏꯖꯣꯋꯥ
ꯖꯣꯋꯥꯥꯛ ꯖꯣꯋꯥꯛ
ꯖꯋꯥꯛ ꯀꯅꯥꯅꯣ ꯆꯣꯛꯆꯜꯂꯤꯕ꯭ꯔꯥ
ꯑꯥ
ꯑ
ꯍꯟꯗꯛ ꯑꯁ ꯍꯟꯗꯛꯅ ꯋꯥ ꯃꯛ ꯌꯥꯝ ꯐꯖꯩꯅꯦ
ꯑꯁ ꯑꯁ ꯑꯁ ꯑ ꯇꯧꯔꯨꯅꯦ ꯑꯗꯨꯗꯤ ꯇꯧꯈꯥꯏꯔꯨꯅꯦ
ꯎꯠꯇꯦ ꯑꯗꯨꯝ ꯇꯧꯅꯤꯡꯉꯥꯏꯗꯤ ꯈꯟꯗꯦꯗ
ꯏꯟꯁꯇꯥꯗꯗꯤ ꯑꯩꯈꯣꯏꯕꯥꯅꯤꯁꯦ ꯑꯗꯨꯝ ꯐꯣꯂꯣ ꯇꯧꯋꯦꯕ ꯃꯔꯛ ꯃꯔꯛ ꯑꯗꯨꯝ ꯃꯦꯁꯦꯟ ꯃꯦꯁꯦꯟ ꯊꯅꯥꯏ
ꯑꯥ ꯑꯥ
ꯃꯩꯔꯕ ꯃꯥ ꯀꯔꯤꯅ ꯑꯗꯨꯝ ꯃꯦꯇꯤꯋꯥꯔ ꯇꯧꯕꯗꯣ ꯌꯥꯏꯌꯦ ꯌꯦꯡꯉꯒ ꯑꯗꯨꯝ ꯅꯨꯡꯉꯥꯏꯕꯗꯣ ꯑꯗꯨꯝ ꯇꯧꯔꯤꯕ
ꯑ
ꯅꯕꯥꯅꯤꯗꯤ ꯐꯣꯂꯣ ꯇꯧꯗꯦ
ꯇꯧꯕꯨ ꯇꯧꯔꯝꯃꯣꯏ
ꯎꯝ ꯎꯝ
ꯌꯥꯕꯅꯦ
ꯃꯥꯗꯤ ꯗꯣꯛꯇꯔ ꯅꯠꯇ꯭ꯔꯣ
ꯀꯔꯤꯔ ꯑꯩꯈꯣꯏ ꯍꯨꯒꯤꯁꯦ
ꯎꯝ
ꯋꯥ ꯇ꯭ꯔꯦꯅꯤꯡ ꯇꯧꯔꯦ
ꯑꯦ ꯗꯦꯟꯇꯤꯁꯀꯤ
ꯑꯥ